ꯍꯜꯂꯣ
ꯎꯝ ꯇꯥꯏꯌꯦ
ꯑ ꯇꯥꯏꯌꯦ
ꯑ‌ꯣ ꯏꯇꯥ ꯏꯇꯥ ꯇꯥꯕ꯭ꯔ‌ꯣ ꯑꯣ ꯑ ꯑꯥ ꯏꯇꯥ ꯏꯇꯥ ꯅꯪ ꯀꯩꯗꯧꯔꯝꯃꯤꯅꯣ ꯍꯨꯖꯤꯛ
ꯑꯣ ꯑꯩ ꯁꯨꯝ ꯂꯩꯔꯝꯃꯤꯅꯦ ꯏꯇꯥ
ꯑꯣ ꯋꯥꯔꯤ ꯁꯥꯟꯅꯗꯕꯁꯨ ꯀꯨꯏꯔꯦꯅ ꯁꯨꯝ ꯐꯣꯟ ꯇꯧꯔꯛꯏꯅꯦ ꯏꯇꯥ ꯑꯦꯛꯖꯥꯝ ꯂꯣꯏꯈꯤꯕꯗꯒꯤ ꯎꯅꯗꯕꯁꯨ ꯀꯨꯏꯔꯦꯅ ꯀꯃꯥꯏ ꯀꯃꯥꯏ ꯇꯧꯔꯤꯒꯦꯅ ꯍꯪꯒꯦꯅ ꯐꯣꯟ ꯇꯧꯔꯛꯑꯝꯕꯅꯦ
ꯑꯣꯍꯣꯏ ꯌꯥꯏ ꯏꯇꯥ ꯀꯩ ꯑꯩ ꯑꯩꯁꯨ ꯎꯇꯥꯒ ꯋꯥꯔꯤ ꯁꯥꯟꯅꯅꯤꯡꯉꯥ ꯂꯩꯔꯝꯕꯅꯤ ꯑꯦꯛꯖꯥꯝ ꯂꯣꯏꯈꯤꯕꯗꯒꯤ ꯊꯦꯡꯅꯈꯤꯗꯕ ꯀꯨꯏꯔꯦ ꯀꯃꯥꯏ ꯀꯃꯥꯏꯅ ꯇꯧꯕꯅꯣꯅ
ꯑꯣ ꯑꯩꯈꯣꯏ ꯁꯨꯝ ꯑꯦꯛꯖꯥꯝ ꯂꯣꯏꯈꯤꯕꯗꯩ ꯏꯇꯥ ꯃꯌꯥꯝ ꯑꯃꯁꯨ ꯄꯨꯟꯗ꯭ꯔꯕꯗꯨꯗꯅꯦ ꯑꯦꯛꯖꯥꯝ ꯂꯣꯏꯕꯒꯤ ꯑꯃꯨꯛ ꯇꯪ ꯄꯨꯟꯁꯤꯔꯅ ꯀꯣꯏꯕ ꯆꯠꯂꯨꯁꯤꯔꯅ ꯍꯥꯏꯒꯦꯅ ꯐꯣꯟ ꯇꯧꯔꯛꯑꯝꯕꯅꯦ
ꯆꯠꯁꯦ ꯃꯐꯝ ꯀꯥꯏ ꯀꯥꯏꯗ ꯆꯠꯁꯤꯒꯦ
ꯎꯝ ꯈꯔ ꯂꯥꯞꯄ ꯈꯨꯡꯒꯪꯗ ꯑꯣꯏꯅ ꯆꯠꯂꯨꯁꯦ ꯍꯧꯖꯤꯛꯇꯤ ꯊꯔꯣ ꯊꯝꯕꯥꯜ ꯃꯌꯥꯝ ꯁꯥꯠꯄ ꯃꯇꯝ ꯑꯣꯏꯕꯅꯤꯅ
ꯌꯥꯏꯑꯦ ꯌꯥꯏꯑꯦ ꯆꯠꯁꯦ ꯍꯧꯖꯤꯛꯇꯤ ꯀꯥꯡ ꯃꯇꯝꯁꯨꯨ ꯅꯠꯂꯛꯑꯕꯅꯤꯅ ꯈꯦꯆꯤꯒ ꯆꯥꯟꯅꯗꯅꯒ ꯇꯧꯁꯦ
ꯍꯣꯏ ꯌꯥꯏꯌꯦ ꯑꯗꯣ ꯏꯇꯥ ꯀꯩꯅꯣꯍꯣꯏꯗ ꯑꯗꯨꯝ ꯆꯠꯂꯒ ꯆꯥꯔꯨꯔꯁꯦ ꯑꯗꯨꯒ ꯃꯣꯏꯒꯤ ꯄꯥꯠ ꯃꯄꯥꯟꯁꯤ ꯅꯛꯑꯕꯅꯤꯅ ꯊꯝꯕꯥꯜꯁꯨ ꯃꯌꯥꯝ ꯍꯦꯛꯂꯛꯑꯁꯦ ꯑꯩꯈꯣꯏꯁꯨ ꯍꯤꯒꯗ‌ꯣ ꯇꯣꯡꯉꯒꯅꯦ ꯁꯥꯟꯅꯗꯅ ꯈꯣꯠꯇꯅ ꯐꯣꯇꯣ ꯀꯥꯞꯇꯅ ꯈꯔ ꯁꯥꯟꯅꯔꯒ ꯇꯧꯔꯛꯑꯁꯤ
ꯍꯣꯏ ꯇꯧꯔꯛꯑꯁꯤ ꯏꯇꯥ ꯑꯗꯨ ꯏꯇꯥ ꯑꯗꯨꯗꯤ ꯅꯪ ꯌꯨꯝꯗ ꯂꯩꯕ꯭ꯔꯣ ꯍꯩꯅꯧꯃ‌ꯦꯠꯄ‌ ꯆꯥꯁꯤꯗꯅ
ꯍꯣ ꯑꯩꯗꯣ ꯈꯔ ꯆꯠꯊꯣꯛꯑꯒꯗꯤ ꯂꯩꯌꯦ ꯑꯗꯣ ꯅꯣꯏꯗ ꯅꯣꯡꯃ ꯂꯥꯛꯑꯒꯦ ꯑꯗꯨꯒꯅꯦ ꯆꯥꯔꯁꯦ ꯏꯇꯥ ꯑꯇꯩꯗꯨꯁꯨ ꯀꯧꯔꯒ ꯑꯗꯨꯝ ꯍꯩ ꯅꯨꯡꯁꯤꯁꯨ ꯃꯇꯝ ꯑꯣꯏꯔꯛꯑꯕꯅꯤꯅ ꯑꯩꯈꯣꯏꯁꯨ ꯄꯨꯟꯗꯕ ꯎꯏ ꯍꯥꯟꯅꯗꯤ ꯑꯩꯈꯣꯏ ꯃꯌꯥꯝ ꯃꯌꯥꯝ ꯄꯨꯟꯁꯤꯜꯂꯒ ꯍꯩꯅꯧꯒ ꯆꯥꯕ ꯃꯦꯠꯄꯀꯥꯇꯣ ꯆꯥꯗꯕ ꯀꯨꯏꯔꯦ ꯌꯥꯝꯅ
ꯀꯨꯏꯔ‌ꯦꯅꯦ ꯍꯥꯏꯒꯨꯝꯗꯅ ꯅꯨꯡꯕꯨ ꯅꯨꯡꯁꯤ ꯃꯇꯝꯗꯣ ꯏꯇꯥ ꯍꯣꯏꯗꯨꯗꯤ ꯍꯩꯁꯨ ꯃꯌꯥꯝ ꯄꯥꯟꯕꯅꯤꯗꯣ ꯀꯨꯏꯔꯦꯅ‌ꯦ ꯏꯇꯥꯎꯍꯣꯏꯗꯒꯤ ꯄꯥꯟꯕ ꯍꯩꯗꯣꯥ ꯆꯒꯤꯗꯕ
ꯍꯣꯏ ꯑꯩꯈꯣꯏ ꯏꯕꯣꯛꯅꯁꯨꯅꯦ ꯈꯔ ꯀꯩꯅꯣ ꯁꯤꯖꯜꯂꯛꯄ ꯌꯥꯎꯔꯦꯅ ꯈꯔꯁꯨꯅꯦ ꯌꯥꯟꯊꯠꯈ꯭ꯔꯕꯅꯤ ꯌꯥꯟꯊꯠꯂꯣꯅ ꯎ ꯑꯀꯪꯕ ꯂꯩꯕꯁꯦ ꯐꯠꯇꯦꯅ ꯑꯗꯣ ꯈꯔ ꯍꯧꯔꯤꯌꯦ ꯑꯩꯈꯣꯏꯗ ꯂꯥꯛꯑꯁꯨ ꯌꯥꯏꯌ‌ꯦ ꯑꯗꯒꯤ ꯅꯣꯏꯗ ꯏꯇꯥ ꯃꯌꯥꯝ ꯄꯨꯜꯂꯒ ꯆꯥꯔꯁꯨ ꯌꯥꯏꯌꯦ ꯏꯌꯥꯗ ꯌꯥꯏꯌ‌ꯦ ꯑꯩꯒꯤꯗꯤ ꯀꯩꯁꯨꯝꯇ ꯀꯥꯏꯗꯤꯌꯦ
ꯎꯝ ꯏꯇꯥ ꯍꯣꯏꯗ ꯑꯣꯏꯅ ꯂꯥꯛꯑꯒ ꯆꯥꯕꯅ ꯐꯒꯗꯕ ꯃꯥꯜꯂꯦ ꯃꯌꯥꯝ ꯏꯇꯥ ꯃꯌꯥꯝꯗꯨꯁꯨ ꯀꯧꯔꯒ ꯅꯣꯡꯃ ꯐꯖꯅ ꯄꯨꯜꯂꯒ ꯍꯧꯖꯤꯛꯄꯨ ꯀꯔꯤ ꯀꯔꯤ ꯄꯥꯜꯂꯤꯒꯦ
ꯍꯧꯖꯤꯛꯇꯤ ꯍꯩꯈꯥ ꯄꯥꯜꯂꯦ ꯍꯩꯈꯥꯁꯨ ꯍꯩꯈꯥ ꯄꯥꯝꯕꯤ ꯑꯍꯨꯝꯃꯨꯛ ꯍꯧꯕꯗꯨꯁꯨ ꯃꯌꯥꯝ ꯄꯜꯂꯦ ꯑꯗꯨꯒ ꯑ ꯍꯩꯅꯧꯈꯩꯁꯨ ꯄꯥꯜꯂꯒ ꯂꯩꯔꯤꯌꯦ ꯑꯗꯨꯅ ꯍꯩꯒꯤꯗꯤ ꯃꯔꯥꯡ ꯀꯥꯏꯔꯦ ꯈꯔ ꯌꯥꯝꯅ ꯑꯗꯨꯝ ꯄꯥꯅ ꯂꯩꯔꯦ ꯑꯗꯨꯅ ꯏꯇꯥꯒꯤ ꯏꯅꯥꯎꯅꯨꯄꯤ ꯍ‌ꯣꯏꯗꯨꯁꯨ ꯄꯨꯔ ꯂꯥꯛꯑꯣ ꯑꯗ ꯍꯩ ꯑꯆꯥꯔ ꯁꯦꯝꯃꯁꯨ ꯁꯦꯝꯖꯦ ꯑꯩꯈꯣꯏ ꯃꯌꯥꯝ ꯄꯨꯜꯂꯀꯥꯟꯗ ꯋꯥ ꯋꯥ ꯅꯣꯛꯃꯤꯟꯅꯔꯒ ꯊꯕꯛ ꯏꯟꯈꯥꯡꯗꯣ ꯇꯧꯃꯤꯟꯅꯁꯤ
ꯍꯣꯏ ꯍꯣꯏ ꯂꯥꯛꯀ‌ꯦ ꯏꯇꯥ ꯑꯩꯅꯦ ꯍꯌꯦꯡ ꯍꯦꯛꯇ ꯂꯥꯛꯑꯒꯦ ꯍꯧꯖꯤꯛ ꯅꯨꯡꯁꯥꯒ ꯁꯥꯕ
ꯅꯍꯥꯟ ꯀꯣꯏꯕ ꯆꯠꯄꯗꯣ ꯁꯨꯃꯥꯏꯅ ꯇꯧꯔꯁꯦ ꯏꯇꯥ ꯑꯇꯩꯗꯨꯁꯨ ꯐꯣꯟ ꯍꯣꯔꯦꯟ ꯅꯨꯃꯤꯗꯥꯡꯗꯣ ꯋꯥꯔꯤ ꯁꯥꯟꯅꯔꯁꯦꯕ ꯑꯗꯨꯗꯨꯒ ꯃꯐꯝꯗꯣ ꯑꯃꯇꯪ ꯍꯥꯏꯗꯤ ꯂꯣꯛꯇꯥꯛ ꯂꯣꯝꯗ ꯆꯠꯇ꯭ꯔꯒꯁꯨ ꯑꯇꯣꯞꯄ ꯒꯥꯔꯗꯦꯟꯒꯨꯝꯕ ꯃꯐꯝꯗꯁꯨ ꯆꯪꯉꯀꯥꯟꯗ ꯂꯩꯁꯨ ꯃꯌꯥꯝ ꯁꯥꯠꯄ ꯍꯧꯖꯤꯛꯇꯤ ꯑꯅꯧ ꯑꯅꯧꯕ ꯃꯌꯥꯝ ꯁꯦꯝꯀꯥꯠꯂꯒ ꯊꯝꯃꯦꯗꯅ ꯑꯗꯨꯅ ꯑꯩꯈꯣꯏꯅ ꯑꯃꯨꯛꯇ ꯆꯠꯇ꯭ꯔꯤꯕ ꯃꯐꯝꯗꯨꯁꯨ ꯁꯤ ꯀꯥꯏ ꯀꯔꯥꯏ ꯀꯔꯥꯏ ꯖꯒꯥꯗ ꯐꯖꯕ ꯂꯩꯕꯒꯦ ꯍꯥꯏꯕꯗꯨꯁꯨ ꯐꯣꯟ ꯇꯧꯔꯒ ꯍꯪꯅꯔꯁꯤ ꯑꯗꯨꯒ ꯐꯣꯇꯣ ꯀꯥꯞꯄ ꯈꯣꯠꯄ ꯇꯧꯕꯗꯤ ꯁꯨ ꯐꯖꯅ ꯇꯧꯔꯛꯑꯁꯦ ꯑꯩꯈꯣꯏꯈꯩ ꯄꯨꯂꯞ ꯃꯌꯥꯝ ꯄꯨꯜꯂꯒ
ꯑꯩꯗ ꯊꯦꯡꯅꯗꯕꯁꯨ ꯀꯨꯏꯔꯕꯅꯤꯅꯅꯦ ꯈꯔ ꯀꯨꯏꯅ ꯂꯩꯔꯒꯅꯦ ꯄꯨꯟꯅ ꯀ ꯐꯪꯅꯕ ꯆꯥꯅꯕ ꯀꯩꯀꯩ ꯁꯨꯝ ꯂꯥꯡꯕꯗꯨꯁꯨ ꯏꯇ ꯍꯣꯏꯗ ꯂꯥꯛꯑꯒ ꯑꯐꯝ ꯑꯔꯥꯞꯄꯗꯣ ꯈꯛ ꯌꯦꯡꯉꯒꯅꯦ ꯆꯠꯂꯒ
ꯑꯧ ꯌꯥꯏꯌꯦ ꯑꯗꯨꯒꯤꯗꯤ ꯌꯥꯗ ꯌꯥ ꯑꯃꯗ ꯄꯨꯜꯂꯁꯨ ꯑꯃꯗ ꯄꯨꯜꯂꯁꯨ ꯑꯩꯈꯣꯏꯁꯨ ꯑꯦꯛꯖꯥꯝ ꯂꯣꯏꯕꯗꯒꯤꯗꯤ ꯑꯗꯨꯝ ꯄꯨꯟꯅꯔꯔꯣꯏ ꯍꯌꯦꯡ
ꯎ
ꯃ ꯉꯝꯅꯕ ꯅꯠꯇꯦꯗꯅ ꯑꯃꯠꯇ
ꯎꯝ ꯎꯝ
ꯍꯥꯏꯔꯅꯤꯅ ꯕꯥꯅ ꯈꯐꯝ ꯃꯐꯝꯅꯛꯥꯡ ꯂꯥꯏꯔꯤꯛꯝ ꯇꯃꯤꯅꯤ ꯁꯨꯝ ꯂꯩꯔꯀꯥꯟꯗ ꯀꯩꯅꯣ ꯇꯧ ꯀꯣꯏꯕ ꯁꯨꯝ ꯑꯃꯠꯇ ꯁꯨ ꯆꯠꯅꯍꯧꯗꯦ ꯑꯗꯨꯅ ꯍꯟꯗꯛꯇꯤ ꯑꯦꯛꯖꯥꯝꯁꯨ ꯄꯨꯂꯞ ꯂꯣꯏꯈ꯭ꯔꯕꯅꯤꯅ ꯆꯠꯄ ꯌꯥꯔꯤꯉꯩꯁꯤꯗ ꯄꯦꯟꯅ ꯑꯩꯈꯣꯏ ꯃꯌꯥꯝ ꯄꯨꯜꯂꯒ ꯅꯣꯛꯇꯅ ꯀꯣꯏꯕ ꯆꯠꯍꯧꯔꯁꯤ
ꯆꯠꯍꯧꯔꯁꯤꯗ ꯑꯩꯁꯨꯅꯦ ꯑꯗꯨꯝꯅꯦ ꯄꯨꯟꯅꯤꯡꯉꯒ ꯂꯩꯕ ꯀꯨꯏꯔꯕꯅꯦ ꯍꯟꯗꯛꯅꯦ ꯃꯇꯝ ꯇꯥꯡ ꯆꯥꯔꯤꯉꯩꯁꯤꯗꯅꯦ ꯑꯩꯈꯣꯏ ꯄꯨꯟꯅ ꯑꯃꯨꯛꯇꯪ ꯄꯨꯜꯍꯧꯅꯕ ꯇꯧꯔꯁꯤ ꯏꯇꯥꯕꯨ ꯀꯩ ꯇꯧꯔꯝꯃꯤꯅꯣ ꯍꯧꯖꯤꯛ
ꯐꯤ ꯁꯥꯔꯝꯕꯅꯤ ꯑꯩꯈꯣꯏꯒꯤ ꯐꯤ ꯁꯥꯔꯤ ꯌꯦꯡꯪꯈ ꯐꯤ ꯑꯩꯈꯣꯏ ꯏ ꯃꯥꯅ ꯑꯦꯛꯖꯥꯝꯁꯨ ꯂꯣꯏꯔꯕꯅꯤꯅ ꯑꯩꯅ ꯌꯥꯔꯣꯅ ꯐꯤ ꯁꯥꯕ ꯍꯧ ꯂꯩꯔꯝꯃꯦ ꯑꯩꯈꯣꯏ ꯃꯥꯅ ꯑꯗꯨꯗꯨꯒꯤ ꯑꯩꯁꯦ ꯐꯤꯁꯦ ꯁꯥꯔ ꯀꯥꯟꯗ ꯄꯩꯁꯥꯗꯨꯁꯨ ꯅꯍꯥꯟꯅꯩꯗꯤ ꯂꯥꯏꯔꯤꯛ ꯇꯝꯃꯤꯅꯤ ꯂꯥꯏꯔꯤꯛ ꯇꯝꯃꯤꯅꯤ ꯍꯥꯏꯔꯒ ꯄꯩꯁꯥꯁꯨ ꯊꯣꯛ ꯊꯣꯛꯄꯁꯨ ꯑꯃꯠꯇ ꯊꯣꯛꯍꯧꯗꯦ ꯑꯗꯨꯗꯨꯅ ꯈꯔ ꯈꯔ ꯇꯥꯜꯂꯒ ꯁꯨ ꯐꯤꯗꯣ ꯈꯔ ꯑꯗꯨꯝ ꯄꯨꯗꯕꯗꯤ ꯌꯥꯔꯣꯏ ꯏꯁꯥꯅ ꯁꯥꯕꯒꯤ ꯂꯥꯡꯁꯥꯡ ꯀꯩꯀꯥ ꯆꯥꯛꯑꯝꯕꯅꯤ
ꯎꯝ ꯌꯥꯝꯅ ꯐꯕ ꯊꯕꯛ ꯑꯃ ꯇꯧꯔꯝꯃꯤꯅꯦ ꯑꯗꯨꯇꯥꯥꯁꯦ ꯍꯧꯖꯤꯛꯄꯨ ꯀꯩ ꯃꯆꯨꯒꯤ ꯐꯤ ꯁꯥꯔꯤꯅꯣ
ꯎ ꯑꯣ ꯑꯉꯧꯕꯅꯦ ꯑꯉꯧꯕ ꯑꯗꯨꯒ ꯃꯄꯥꯟꯅꯅꯦ ꯑꯁꯪꯕꯅ ꯀꯣꯠꯂꯦ ꯍꯧꯖꯤꯛꯀꯥꯟꯒꯤ ꯍꯔꯥꯎ ꯍꯔꯥꯎ ꯀꯨꯝꯍꯩꯗ ꯐꯤꯁꯦ ꯁꯨꯝ ꯅꯨꯃꯤꯗꯥꯡꯒꯨꯝꯕꯗ ꯇ꯭ꯌꯨꯞ ꯃꯉꯥꯜꯗ ꯃꯩꯒꯤ ꯃꯉꯥꯥꯟꯗ ꯏꯟꯕꯗꯗꯤ ꯑꯁꯪꯕꯁꯤꯅ ꯍꯦꯟꯅ ꯐꯖꯩ ꯍꯥꯏꯗꯨꯅ ꯑꯩꯈꯣꯏ ꯏ ꯅꯝꯃꯣꯣꯏꯅꯅꯦ ꯑꯁꯪꯕꯅ ꯃꯄꯥꯡ ꯀꯣꯠꯂꯒ ꯁꯥꯕꯤꯌꯣ ꯍꯥꯏꯅ ꯁꯥꯔꯒ ꯂꯩꯔꯝꯃꯤ ꯑꯩꯈꯣꯏ ꯏꯃꯥꯅ ꯑꯗꯨꯗꯨꯒꯤ ꯑꯩꯁꯦ ꯏꯃꯥ ꯅꯪ ꯁꯥꯔꯅꯨ ꯋꯥꯔꯅꯦꯅ ꯑꯩ ꯑꯣꯏꯅ ꯁꯥꯔꯒꯦꯅ ꯃꯥꯒꯤ ꯃꯍꯨꯠ ꯁꯤꯜꯂꯒꯅꯦ ꯑꯩꯅ ꯁꯥꯕꯅꯦ ꯂꯩꯕꯨꯗꯤ ꯑꯥ ꯃꯈꯟ ꯃꯈꯟ ꯃꯌꯥꯝ ꯁꯥꯠꯂꯤ ꯐꯖꯖꯥꯠꯅꯤ ꯏꯇꯥ ꯅꯪ ꯌꯦꯡꯅꯤꯡꯗ꯭ꯔꯣ ꯂꯥꯛꯑꯣ ꯌꯦꯡ ꯌꯦꯡꯉꯨ ꯂꯥꯛꯑꯣ ꯅꯣꯡꯃ ꯑꯩꯈꯣꯏꯗ ꯂꯥꯛꯑꯣ
ꯌꯦꯡꯉ ꯑꯩꯈꯣꯏ ꯈꯦꯆꯤ ꯆꯥꯟꯅꯁꯦ ꯍꯥꯏꯕ ꯅꯨꯃꯤꯠꯇꯨꯗ ꯂꯥꯛꯑꯒꯉꯒꯦ ꯀꯩ ꯀꯩ ꯃ ꯑꯩ ꯄꯥꯝꯕ ꯌꯥꯎꯕ꯭ꯔꯅꯦ ꯑꯩꯁꯨꯅꯦ ꯄꯥꯝꯃꯤꯕꯅꯦ ꯑꯃ ꯏꯇꯥꯕꯣ ꯆꯥꯛ ꯆꯁꯤ ꯑꯩꯒꯤ
ꯑ ꯆꯥꯔꯦ ꯑꯩꯈꯣꯏ ꯏꯃꯥꯅꯅꯦ ꯉꯁꯤꯗꯤ ꯎꯇꯤ ꯊꯣꯡꯕ ꯆꯥꯁꯤ ꯎꯇꯤ ꯊꯣꯡ ꯂꯣꯡꯕ ꯆꯥꯗꯕ ꯀꯨꯏꯔꯦꯅꯅꯦ ꯎꯇꯤ ꯑꯃ ꯉꯧꯔꯦ ꯑꯗꯨ ꯀꯥꯡꯒꯧ ꯑꯃ ꯎꯇꯤ ꯑꯃꯁꯨ ꯊꯣꯡꯉꯦ ꯀꯥꯡꯒꯧ ꯑꯃ ꯉꯧꯔꯦ ꯑꯗꯨꯒ ꯆꯝꯐꯨꯠ ꯑꯃꯒ ꯐꯨꯠꯂꯤ ꯏꯇꯥ ꯍꯣꯏꯗꯤ ꯀꯩꯀꯩ ꯊꯣꯡꯉꯒꯦ ꯏꯃꯥꯅ
ꯑꯣ ꯑꯩꯈꯣꯏꯒꯤ ꯗꯤꯅꯦ ꯉꯁꯤꯗꯤꯅꯦ ꯁꯧꯒ꯭ꯔꯤ ꯑꯃ ꯊꯣꯡꯉꯦ ꯑꯩꯈꯣꯏꯒꯤꯖꯨ ꯑꯗꯨꯒ ꯀꯥꯡꯕꯧ ꯑꯃ ꯉꯧꯔꯦ ꯑꯗꯨꯒ ꯆꯥꯗ꯭ꯔꯤ ꯆꯥ ꯅꯦ ꯑꯩꯈꯣꯏ ꯨꯁ ꯅꯕꯪ
ꯀꯩ ꯍꯥꯏꯅ ꯇꯥꯗ꯭ꯔꯦꯗ ꯄꯠꯄ ꯇꯠꯅꯦꯍꯥꯛꯁꯦ
ꯏꯥ ꯍꯣꯏꯒꯤꯅꯦ ꯕꯕꯥꯒ ꯀꯩꯠꯇ꯭ꯔꯥꯕ
ꯑꯣ ꯑꯣ ꯑꯩꯈꯣꯏꯃꯥ ꯑꯩꯈꯣꯏ ꯕꯥꯗꯤ ꯑꯃꯠꯇ ꯅꯥꯗꯤꯌꯦ ꯑꯩꯈꯣꯏ ꯏ ꯕꯣꯛꯇꯣ ꯑꯗꯨꯗꯤꯅꯦ ꯑꯍꯟ ꯃꯇꯝ ꯑꯣꯏꯁꯜꯂꯛꯄ ꯀꯩꯔ ꯈꯪꯗꯦ ꯁꯥꯡꯉꯝꯗꯦꯅꯅꯦ ꯅꯦ ꯑꯩ ꯍꯜꯂꯛꯄꯗꯅꯦ ꯗ꯭ꯔꯤꯞ ꯌꯥꯟꯗꯅ ꯇꯧꯔ ꯂꯩꯔꯝꯃꯦ ꯑꯗꯨꯗꯨꯒꯤꯅꯦ ꯗꯣꯛꯇꯔ ꯀꯥꯎꯕꯥ ꯑꯃꯨꯛ ꯀꯣꯏꯆꯦ ꯆꯦꯟ ꯆꯦꯟꯅꯔꯦ ꯈꯔꯕꯨꯗꯤꯔꯦ ꯍꯧꯖꯤꯛ ꯍꯤꯗꯥꯛ ꯗ꯭ꯔꯤꯞ ꯌꯥꯟꯕꯗꯒꯤ ꯑꯗꯨꯒꯤ ꯆꯥꯛ ꯏꯁꯤꯡ ꯄꯤꯖꯒꯦꯅꯅꯦ ꯃꯥꯒꯤ ꯑ ꯂꯧꯔꯨꯕꯅꯦ ꯑꯩꯈꯣꯏ ꯏ ꯑꯩꯉꯣꯟꯗ ꯄꯤꯖ ꯍꯥꯏꯔꯝꯃꯦ ꯍꯣꯔꯦꯟ ꯍꯧꯖꯤꯛꯇꯤ ꯆꯥꯅꯤꯡꯗ꯭ꯔꯤꯌꯦ ꯃꯁꯥꯅꯋꯥꯏꯗ ꯆꯥꯒ ꯑꯗꯨꯗꯨꯒꯤ ꯀꯩꯅꯣ ꯇꯧꯒꯦꯅ ꯁꯨꯝ ꯇꯧꯔꯤꯌꯦꯗ
ꯎꯝ ꯑꯍꯟꯅꯤꯅ ꯅꯥꯕꯗꯨꯁꯨ ꯀꯩ ꯅꯥꯔꯤꯅꯣꯁꯨ ꯈꯪꯉꯝꯃꯣꯏꯅꯦ ꯑꯍꯟ ꯑꯣꯏꯕꯁꯦ ꯍꯧꯖꯤꯛꯀꯤ ꯃꯇꯝꯗꯅꯦ ꯌꯥꯝꯅ ꯅꯥꯔꯕꯅꯤ ꯑꯏꯪ ꯑꯁꯥꯁꯨ ꯑꯣꯟꯅꯔꯛꯄꯒꯤ ꯈꯔ ꯈꯔ ꯏꯇꯥ ꯍꯣꯏꯅ ꯆꯦꯛꯁꯤꯟꯅ ꯁꯦꯟꯅꯧ
ꯑꯧ ꯍꯣꯏ ꯍꯣꯏ ꯑꯩꯁꯨ ꯁꯤꯗꯒꯤꯗꯤ ꯑꯦꯛꯖꯥꯝꯁꯨ ꯂꯣꯏꯔꯕꯅꯤꯅ ꯑꯗꯨꯝ ꯌꯦꯡ ꯌꯦꯡꯁꯤꯟꯕꯤꯔꯅꯤꯗꯅ ꯅꯍꯥꯟꯈꯩꯗꯤ ꯏꯕꯣꯛꯅꯁꯨꯅꯦ ꯑꯩꯁꯦ ꯑꯗꯨꯝ ꯀꯔꯝ ꯀ ꯍꯜꯂꯛꯇꯣꯏꯅꯣ ꯑꯗꯨꯝ ꯍꯪꯉꯦ ꯍꯥꯏꯌꯦꯕ ꯑꯩꯈꯣꯏ ꯃꯥ ꯃꯁꯥ ꯅꯨꯡꯉꯥꯏꯇꯕꯒꯤ ꯑꯗꯨꯗꯨꯒꯤ ꯑꯩꯅ ꯑꯩꯗꯤ ꯍꯟꯇ ꯍꯜꯂꯛꯏꯁꯦ ꯁꯤꯅ ꯑꯗꯨꯝ ꯆꯠꯂꯕ ꯌꯦꯡꯀꯣꯅ ꯋꯥꯔꯤ ꯁꯥꯟꯅꯔꯝꯕꯅꯦꯁꯦ ꯉꯔꯥꯡ ꯑ ꯑꯗꯨꯒꯤ ꯃꯥꯅ ꯑꯋꯥ ꯉꯝꯗꯦ ꯈꯣꯠꯄ ꯋꯥꯔꯤ ꯁꯥꯟꯅꯕꯤꯔꯝꯃꯤꯅꯤ
ꯍꯣꯏ ꯏꯇꯥꯡ ꯍꯣꯏ ꯂꯩꯔꯒ ꯏꯇꯥꯥꯎ ꯍꯣꯏꯅ ꯉꯥꯡꯕꯁꯤꯡꯗꯨ ꯇꯥꯔꯒꯅꯦ ꯑꯍꯟꯗꯤ ꯋꯥꯈꯜ ꯆꯥꯎꯊꯣꯛ ꯆꯗꯣꯏꯅꯦ ꯑꯗꯨꯅ ꯏꯇꯥ ꯍꯅꯅꯦ ꯐꯖꯅ ꯁꯦꯕꯥꯗꯣ
ꯑ
ꯑꯕꯣꯛꯀꯤꯗꯤ ꯆꯥꯕ ꯊꯛꯄꯒꯤꯗꯤ ꯀꯔꯤꯝꯇ ꯑꯁ ꯑ ꯀꯥꯏꯗꯕ ꯅꯠꯇ꯭ꯔꯣ ꯑꯗꯨꯝ ꯆꯥꯕ ꯌꯥꯔꯤꯕ꯭ꯔꯣ ꯀꯩꯀꯩꯤ ꯌꯥꯥꯔꯤꯒꯦ ꯃꯣꯏꯕꯨ
ꯑꯣ ꯀꯥ ꯀꯥꯏꯕꯨꯗꯤ ꯀꯥꯏꯗꯦꯌꯦ ꯀꯩꯝꯇ ꯆꯥꯕꯕꯨꯗꯤ ꯃꯥ ꯍꯣꯏ ꯍꯧꯖꯤꯛꯄꯨꯗꯤ ꯑꯍꯟ ꯑꯣꯏꯔꯛꯄꯩ ꯃꯥ ꯚꯦꯂꯦꯟꯇ꯭ꯔꯤ ꯏꯔꯣꯝꯕꯗꯨꯁꯨ ꯌꯥꯝ ꯆꯥꯅꯤꯡꯉꯦ ꯍꯥꯏꯌꯦ ꯑꯗꯨꯒ ꯆꯝꯐꯨꯠ ꯀꯨꯝꯕꯁꯨ ꯆꯥꯉꯦ ꯍꯥꯏꯌꯦ ꯑꯩꯅ ꯅꯍꯥꯟꯗꯦꯁꯨꯄꯅ ꯅ ꯊꯕꯣ ꯖꯥ ꯑꯗꯒꯤ ꯑꯍꯨꯝ ꯃꯔꯤ ꯂꯩꯕꯤꯔꯨꯕꯅꯦ ꯑꯗꯨ ꯄꯤꯖꯔꯒ ꯃꯁꯥꯗ ꯈꯤꯇꯪꯗꯤ ꯀꯟꯈꯠꯜꯂꯤ ꯅꯨꯡꯉꯥꯏꯔꯗꯤ ꯍꯥꯏꯌꯦ ꯑꯗꯣ ꯈꯪꯗꯦꯗ ꯇꯧꯗꯣꯏꯁꯤꯦ ꯏꯇꯥ ꯀꯩ ꯍꯥꯏꯗꯣꯏꯅꯣ
ꯍꯣꯏ ꯍꯣꯏ ꯇꯥ ꯑꯗꯨꯗꯤꯅꯦ ꯎꯝ ꯏꯇꯥꯅꯅꯦ ꯐꯖꯅ ꯌꯦꯡꯁꯜꯂꯨꯀꯣ ꯑꯗꯣ ꯑꯩꯗꯣ ꯆꯥꯛ ꯆꯥꯕꯒꯤ ꯀꯧꯔꯦ ꯏꯇꯥ ꯊꯝꯃꯒꯦ ꯑꯩ ꯍꯌꯦꯡ ꯑꯃꯨꯛ ꯇꯧꯔꯛꯑꯒꯦ
ꯑ ꯑ ꯍꯣ ꯍꯣꯏ ꯊꯝꯃꯣ ꯊꯝꯃꯗ
ꯍꯣꯏ ꯍꯣꯏ ꯍꯣꯏ ꯎꯝ
ꯑ ꯑ
ꯐꯂꯏ ꯁꯥꯟꯇ ꯊ